ꯑ ꯇꯥꯕ꯭ꯔꯣ
ꯍ ꯇ ꯇ
ꯑꯣ ꯆꯥꯛ ꯏꯁꯤꯡ ꯆꯥꯅꯔꯕꯣ
ꯆꯥꯗ꯭ꯔꯤꯗ ꯑꯩꯈꯣꯏ ꯆꯥꯛ ꯌꯥꯝ ꯊꯦꯡꯉꯤꯥ ꯃꯥꯊꯨ ꯃꯈꯥꯗꯥꯏ ꯆꯥꯗꯣꯏꯅꯤ
ꯑꯦ
ꯑꯩ ꯆꯥ ꯊꯛꯅꯔꯒ ꯊꯤꯟ ꯊꯤꯟꯁꯦ ꯍ ꯆꯥꯔꯕꯣ ꯅꯣꯏꯒꯤ
ꯑꯩꯈꯣꯏ ꯆꯥꯗ꯭ꯔꯤꯗꯥ ꯊꯣꯡꯐꯥꯎ ꯊꯣꯡꯗ꯭ꯔꯤ
ꯎꯝ
ꯑꯉꯥꯡꯈꯩ ꯁꯀꯨꯜ ꯆꯠꯅꯔꯦ
ꯎꯝ ꯉꯗꯒꯤ ꯍꯧꯔꯦ ꯃꯔꯥꯡꯈꯩ ꯊꯤꯟꯗꯣꯛꯈ꯭ꯔꯦ ꯊꯕꯛ ꯏꯪꯈ ꯇꯧꯕ ꯇꯧꯔ
ꯅꯨꯡꯇꯤꯒꯤ ꯗ꯭ꯌꯨꯇꯤ ꯍꯧꯗꯣꯔꯦ
ꯎꯝ ꯆꯠꯅꯕ ꯍꯧꯔꯕꯅꯤꯅ ꯀꯍꯣꯜ ꯆꯦꯟ ꯆꯦꯟꯗꯣꯏꯅꯤ ꯑꯉꯥꯡ ꯑꯅꯤꯁꯤ ꯃꯇꯝ ꯃꯥꯟꯅꯗꯕꯒꯤ
ꯑꯣ
ꯑ
ꯀꯃꯥꯏ ꯀꯃꯥꯏꯅ ꯇꯧꯔꯤ ꯅꯨꯡꯉꯥꯏꯔꯤꯕꯣ
ꯑꯥꯎ ꯅꯨꯡꯉꯥꯏꯔꯤ ꯅꯨꯡꯉꯥꯏꯔꯤ ꯍꯥꯏꯇꯥꯔꯦꯀꯥꯟꯁꯤ ꯃꯇꯝ ꯈꯔ ꯀꯣꯝꯣ ꯑꯃ ꯁꯤꯟꯕ ꯍꯧꯔꯦ ꯑꯉꯥꯡ ꯁ꯭ꯀꯨꯜ ꯆꯠꯅꯔꯕꯅꯤꯅ
ꯑꯣ
ꯑꯩꯣꯏꯗꯤ ꯍꯧꯅꯗ꯭ꯔꯤꯕ ꯃꯉꯥꯡ ꯆꯠ
ꯑꯩꯈꯣꯏꯗꯤ ꯀꯨꯔꯦ ꯍꯧꯕ ꯍꯞꯇꯥ ꯑꯃ ꯐ
ꯑꯣ ꯇꯖꯤ ꯑꯃꯨꯒ ꯑꯃꯛ ꯏꯃꯥꯟ ꯏ ꯃꯥꯟꯅꯗꯦ
ꯎꯝ
ꯀꯥꯟꯅꯗꯤ ꯁꯦꯗꯨꯜ ꯑꯃꯗꯤ ꯂꯦꯞꯇꯤ ꯂꯦꯞꯀꯨꯝ ꯇꯧꯕꯅꯦ
ꯂꯦꯞꯄꯗꯣ ꯃꯣꯏ ꯄꯩꯈꯥ ꯂꯣꯏꯕ ꯇꯥꯏꯃꯤꯡ ꯆꯥꯅꯔꯛꯇꯕꯒꯤ ꯀꯥꯏꯈ꯭ꯔꯕ ꯃꯥꯜꯂꯦ
ꯎꯝ
ꯁ꯭ꯀꯨꯜ ꯑꯃ ꯑꯃ ꯍꯥꯟꯅꯗꯤ ꯑꯦꯛꯖꯥꯝ ꯂꯣꯏ ꯍꯧꯕꯁ ꯆꯞ ꯃꯥꯟꯅꯔꯝꯕꯅꯦ ꯑ ꯐꯔꯛ ꯇꯥꯕꯗ ꯗꯒꯤ ꯃꯥꯟꯅꯈꯤꯗ꯭ꯔꯦꯕ
ꯎꯝ
ꯅꯣꯏ ꯁꯤꯦꯂꯦꯕꯁ ꯂꯣꯏꯗꯕ ꯌꯥꯎꯕꯗꯒꯤ
ꯑꯗꯨ ꯎꯔꯃꯅꯤꯅ ꯈꯤꯇꯪ ꯈꯦꯠꯅꯍꯜꯂꯤꯁꯦ
ꯀꯩ ꯃꯊꯦꯜ ꯍꯣꯠꯅ ꯇꯥꯔꯕ ꯉꯁꯤꯗꯤ
ꯁ ꯇ ꯂꯩꯕ ꯃꯤꯅ ꯁꯤꯟꯕ ꯃꯇꯝꯗ ꯑꯗꯨꯝ ꯆꯥꯔ ꯈꯣꯏ ꯍꯧꯖꯤꯛ
ꯎꯃ ꯍꯧꯖꯤꯛꯀꯥꯟꯁꯤꯕꯨ ꯀꯩꯀꯩ ꯏꯟꯁꯥꯡꯅ ꯍꯥꯎꯔꯤꯒꯦ
ꯀꯥꯟꯗꯤ ꯁꯥꯕꯅꯤꯅ ꯑꯆꯝꯕꯅꯤꯅ ꯈꯔ ꯌꯥꯝ ꯆꯥꯔꯤ ꯑꯆꯝꯕꯅ ꯍꯥꯎꯋꯦ ꯀꯥꯡꯁꯣꯏ
ꯑ ꯄꯣꯇꯔ ꯀꯥꯡꯉꯧꯒꯨꯝꯕ ꯀꯩꯒꯨꯝꯕ ꯈꯔ ꯍꯦꯛ ꯌꯥꯎꯕ ꯍꯧꯔ ꯊꯥꯎ ꯑꯣꯏꯅ ꯏꯟꯖꯥꯡꯒꯤ ꯑꯣꯏꯅ ꯊꯥꯎ ꯊꯣꯡꯕꯁꯤꯃꯗꯤ ꯆꯥꯅꯤꯡꯕ ꯋꯥꯠꯂ
ꯁ ꯁꯧꯒ꯭ꯔꯤ ꯊꯣꯡꯉꯒ ꯀꯥꯡꯍꯧꯅꯕꯨ ꯍꯥꯎꯔꯕꯅꯤꯗ
ꯎꯝ ꯎꯝ ꯃꯥ ꯄꯨꯈ꯭ꯔꯤꯁꯤꯃ ꯍꯧꯖꯤꯛ ꯆꯠꯂꯕ ꯑꯍꯥꯎꯕ ꯃꯇꯝ ꯑꯣꯏꯔꯦ
ꯑꯧ ꯑꯩꯗꯤ ꯁꯧꯒ꯭ꯔꯤ ꯊꯣꯡꯕꯅ ꯑꯃꯨꯛ ꯑꯌꯥꯝꯕ ꯆꯥꯖꯩ ꯑꯩꯈꯣꯏ ꯀꯥꯡꯉꯧ ꯃꯌꯥꯟ ꯃꯌꯥꯟ ꯈ ꯈꯔ ꯎꯆꯤꯅꯥꯒꯨꯝꯕ ꯃꯪꯒꯟꯒ ꯀꯥꯡꯍꯧꯒ ꯌꯥꯎꯔꯗꯤ ꯍꯥꯎꯔꯦ
ꯎꯝ
ꯌꯦꯟꯒꯨꯝꯕ ꯉꯥꯒꯨꯝꯕꯁꯤꯗꯤ ꯍꯣꯏ ꯃꯣꯏꯅ ꯑꯃꯨꯛ ꯃꯍꯥꯎꯝꯗꯅ ꯁꯧꯒ꯭ꯔꯤꯒ ꯀꯥꯡꯍꯧꯒꯁꯤꯗꯤ
ꯎꯝ ꯁꯥ ꯉꯥꯁꯦ ꯌꯥꯝ ꯆꯥꯕꯗ ꯍꯥꯎꯖꯕ ꯍꯛꯆꯥꯡꯗꯤ ꯅꯨꯡꯉꯥꯏꯇꯦꯕ ꯌꯥꯝ ꯁꯥꯔꯅꯨꯡꯥꯏꯕ
ꯁꯥꯕꯅꯤꯅ ꯑꯉꯥꯡꯈꯩꯁꯨ ꯆꯥꯕ ꯇꯨꯝꯗ꯭ꯔꯗꯤꯅ ꯀꯌꯥ ꯄꯤꯖꯗ꯭ꯔꯦ ꯑꯩꯈꯣꯏꯁꯨ ꯑꯩꯈꯣꯏꯒꯤ ꯉꯧꯔꯒ ꯀꯩꯗꯧꯔꯒ ꯈꯤꯇꯪꯒ ꯄꯤꯖꯕ ꯑꯊꯣꯡꯕꯗꯤ ꯌꯥꯝ ꯄꯤꯖꯗ꯭ꯔꯦꯕ
ꯎꯝ ꯑ ꯌꯥꯝ ꯄꯤꯖꯗꯕꯁꯨ ꯐꯩꯌꯦ
ꯆꯝꯐꯨꯠꯁꯨ ꯍꯥꯟꯅꯗꯤ ꯆꯥꯎ ꯌꯥꯔꯝꯗꯦ ꯑꯩꯈꯣꯏꯅ ꯐꯨꯠꯂꯒ ꯁꯨꯝ ꯆꯥꯕꯗꯒꯤ ꯃꯍꯤꯒ ꯃꯄꯪꯒꯗꯤ ꯈꯔ ꯈꯔꯗꯤ ꯆꯥꯕ ꯍꯥꯏꯩꯔꯛꯑꯦ ꯑꯃꯨꯛ
ꯎ ꯑ ꯁ ꯁꯤ ꯌꯥ ꯐꯩꯗꯤ ꯍꯥꯎ ꯄꯖ ꯑꯣꯏꯣꯏꯗꯕꯅꯁꯤ
ꯎꯝ ꯑꯗꯩ ꯍꯧꯖꯤꯛ ꯈ꯭ꯋꯥꯏꯗꯩ ꯍꯥꯎꯕꯗꯤ ꯍꯩꯅꯧ ꯃꯨꯜꯂꯦ ꯑꯗꯒꯤ ꯀꯤꯍꯣꯝ ꯃꯨꯜꯂꯦ ꯀꯤꯍꯣꯝꯁꯨ ꯍꯥꯎꯔꯦ ꯍꯧꯖꯤꯛ
ꯎꯝ
ꯊꯝꯆꯦꯠ ꯍꯥꯎꯔꯦ
ꯎꯝ
ꯍꯩꯖꯤꯡ ꯐꯥꯔꯛꯄꯒꯤ
ꯆꯥꯡꯁꯤ ꯀꯨꯏꯔꯝꯃꯔꯣꯏꯅꯦ ꯑꯗꯨꯅ ꯍꯥꯎꯔꯛꯏꯅꯤ ꯃꯇꯝ
ꯎꯝ ꯀꯥꯡ ꯀꯥꯡꯁꯦ ꯍꯟꯗꯛ ꯂꯥꯛꯏ ꯇꯥꯡ ꯇꯔꯥꯇꯔꯨꯛ ꯁꯤꯅꯤ ꯍꯥꯏꯅꯒꯨꯝ ꯇꯧꯏꯦ
ꯑꯣ ꯍ ꯀꯦꯅꯦ
ꯎꯝ ꯀꯥꯡ ꯀꯣꯏꯕ ꯆꯠꯂꯣꯏꯗ꯭ꯔꯣ
ꯎ ꯃꯅꯤ ꯑꯣꯈꯒꯤ ꯍꯣꯡ ꯌꯦꯡꯉꯒ ꯉꯥꯏꯍꯥꯛ ꯄꯨꯕꯤꯔꯁꯨ ꯑꯃ ꯇꯧꯔꯁꯨ
ꯑꯩꯣꯏꯗꯤ ꯀꯥꯂꯦꯟ ꯁꯨꯇꯤ ꯊꯥꯕꯁꯨ ꯅꯨꯄꯥ ꯅꯨꯄꯥ ꯑꯃ ꯂꯨꯍꯣꯡꯕ ꯐꯪꯖꯤꯟꯅꯗꯅ ꯑꯉꯥꯡꯈꯩ ꯀꯣꯏꯕ ꯆꯠꯁ ꯍꯥꯏꯕ ꯑꯝꯇ ꯐꯪꯍꯧꯗ꯭ꯔꯥ ꯍꯟꯗꯛꯇꯤ ꯀꯥꯡ ꯅꯨꯃꯤꯠꯁꯦ ꯀꯥꯡ ꯅꯨꯃꯤꯠ ꯅ ꯁꯟꯗꯦꯔ ꯇꯥꯕ ꯑꯝꯗ ꯑꯩꯈꯣꯏ ꯈꯔ ꯍꯧꯅꯔꯒ ꯑꯉꯥꯡ ꯩꯁꯦ ꯑꯝꯇ ꯄꯨꯕꯤꯔ ꯆꯠꯂꯨꯁꯦ ꯍꯥꯏꯅꯔꯦ
ꯄ ꯊ ꯄꯊꯛꯇ
ꯑꯉꯥꯡꯈꯩꯁꯨ ꯆꯠꯇ꯭ꯔꯃꯤꯅ ꯃꯤꯗꯤ ꯃꯣꯏꯗꯤ ꯑꯗꯨꯗ ꯆꯠꯂꯤ ꯃꯣꯏꯗꯤ ꯑꯗꯨꯗ ꯆꯠꯂꯤꯅ ꯀꯝꯄ꯭ꯂꯦꯟ ꯌꯥꯝ ꯊꯥꯡꯒꯠꯂꯛꯑꯦ ꯑꯩꯈꯣꯏꯗꯤ ꯁꯨꯡꯄꯨ ꯄꯨꯗꯦꯅ
ꯃꯥꯅꯦ
ꯑꯗꯨ ꯅꯨꯡꯉꯥꯏ ꯑꯩꯈꯣꯏꯅ ꯈꯔ ꯆꯠꯀꯟꯗꯕꯒ
ꯎꯝ ꯈꯔ ꯈꯔ ꯍꯨꯕꯤꯕ ꯐꯩ ꯃꯔꯛ ꯃꯔꯛꯇ ꯁꯤꯡ ꯃꯥꯏꯟ ꯐ꯭ꯔꯦꯁ ꯑꯣꯏꯅꯕ ꯀꯣꯏꯐꯝꯕꯨ ꯂꯩꯀꯥꯛꯁꯤ ꯑꯣꯏꯣꯏꯐꯝꯕꯨ ꯃꯔꯥꯡꯕꯨ ꯀꯥꯏꯗꯦꯅꯤ
ꯈꯨꯕꯝꯁꯦ ꯀꯥꯡ ꯃꯌꯥꯒꯤ ꯃꯩꯇ꯭ꯔꯝꯗ ꯊꯝꯕꯥꯜ ꯌꯦꯡꯐꯝ ꯑꯃ ꯂꯩ ꯍꯥꯏꯌꯦ ꯑꯗꯒꯤ ꯑꯣꯏꯅꯥꯝ ꯒꯥꯔꯗ ꯒꯥꯔꯗꯦꯟ ꯅꯝꯕꯣꯜ ꯂꯣꯝꯗ ꯑꯃ ꯂꯩ ꯍꯥꯏ ꯌꯥꯝ ꯆꯥꯎꯋꯦ ꯍꯥꯏ ꯑꯗꯨꯗꯤ ꯑꯗꯒꯤ ꯅꯝꯕꯣꯜ ꯂꯣꯟꯁꯦ ꯑꯃ ꯑꯅꯤ ꯂꯩꯔ ꯃꯥꯜꯂꯤꯅꯦ ꯑꯃꯁꯨ ꯍꯟꯗꯛ ꯏꯅꯧ ꯅꯧꯅ ꯑꯃꯁꯨ ꯁ ꯑꯉꯥꯡ ꯁꯥꯟꯅꯅꯕ ꯌꯥꯝ ꯌꯥꯎꯕ ꯑꯃꯁꯨ ꯇꯧ ꯃꯥꯜꯂꯦꯕ
ꯎꯝ
ꯑꯗꯒꯤ ꯋꯥꯇꯔ ꯄꯥꯔꯛ ꯂꯩꯔꯦ ꯄꯣꯁꯪꯕꯐꯝꯝ ꯂꯣꯝꯗ ꯑꯗ ꯌꯦ ꯀꯪꯂꯥ ꯃꯅꯨꯡꯁꯨ ꯍꯧꯖꯤꯛꯇꯤ ꯏ ꯔꯤꯛꯁꯣꯒ ꯊꯝꯃꯒ ꯎꯝ ꯑꯩꯈꯣꯏꯒꯤ ꯚꯔꯥ ꯄꯤꯔꯒ ꯃꯅꯨꯡꯗꯣ ꯑꯗꯨꯝ ꯀꯣꯏꯕ ꯌꯥꯔꯌꯦ
ꯊꯦꯡꯉꯦ
ꯑꯥꯎ ꯑꯩꯈꯣꯏ ꯀꯨꯏꯔꯦ ꯆꯠꯇꯕ ꯏꯔꯤꯛꯁꯒ ꯈꯥꯝꯃꯒ ꯃꯅꯨꯡꯗ ꯑꯗꯨꯝ ꯀꯣꯏꯕ ꯌꯥꯔꯦ ꯇꯣꯡꯉꯒ
ꯈꯅꯦ ꯑꯗꯨꯗꯤ
ꯑꯥꯎ ꯃꯤ ꯆ ꯑꯥꯎ ꯃꯤ ꯆꯠꯂꯨꯕ ꯃꯤꯅ ꯍꯥꯏꯔꯛꯄ ꯋꯥꯅꯤ ꯑꯗꯣ ꯑꯉꯥꯡꯒ ꯄꯨꯔꯒ ꯑꯗꯨꯝ ꯃꯅꯨꯡꯗ ꯇꯣꯡꯉꯒ ꯑꯗꯨꯝ ꯀꯪꯂꯥ ꯃꯅꯨꯡꯗꯤ ꯆꯥꯎꯕꯅꯤꯅ ꯑꯩꯈꯣꯏꯒꯤ ꯈꯣꯡꯅ ꯆꯠꯄ ꯉꯝꯗꯕꯅꯤꯅ ꯑꯗꯨꯃꯥꯏꯅ ꯇꯣꯡꯉ ꯏꯔꯤꯛꯁꯣꯗꯤ ꯃꯁꯥꯁꯨ ꯈꯔ ꯇꯞꯄꯤꯗꯅ ꯑꯗꯨ ꯇꯞ ꯇꯞꯅ ꯑꯗꯨꯝ ꯀꯣꯏꯕ ꯌꯥꯝ ꯅꯨꯡꯉꯥꯏꯌꯦ ꯑꯉꯥꯡꯈꯩ ꯄꯨꯔꯣꯝ ꯆꯠ ꯅꯣꯡꯃꯇꯪꯗꯤ ꯃꯇꯝ ꯃꯥꯡ ꯑꯝꯇ ꯄꯨꯒꯦ ꯇꯧꯋꯦ ꯑꯩꯈꯣꯏ ꯃꯧ ꯃꯆꯥ ꯄꯥꯔꯇꯤ ꯃꯌꯥꯝ ꯍꯧꯅꯔꯒ ꯏꯆꯥ ꯏꯁꯨꯁꯤꯡꯁꯦ ꯑꯃꯝꯇ ꯄꯨꯔ ꯆꯠꯁꯦꯅ ꯍꯥꯏꯔꯤ ꯎ
ꯌꯥꯝꯁꯨ ꯂꯥꯞꯇꯕ
ꯎꯝ
ꯉꯁꯤꯗꯒꯤ ꯁ꯭ꯀꯨꯜ ꯆꯠꯄ ꯍꯧꯅꯔꯅꯤ ꯍꯥꯏꯕꯗꯒꯤ ꯑꯉꯥꯡ ꯍꯦꯛ ꯑꯃ ꯑꯃ ꯌꯥꯝ ꯀꯣꯏꯕ ꯆꯠꯅꯕ ꯃꯥꯜꯂꯦ ꯉꯔꯥꯡ ꯁꯟꯗꯦ ꯑꯣꯏꯕꯒ ꯑꯉꯥꯡꯁꯤꯡ ꯂꯩꯀꯥꯏ ꯑꯉꯥꯡꯁꯤꯡ ꯑꯟꯗ꯭ꯔꯣꯒꯤꯗꯨꯣ ꯆꯠꯂꯨꯏꯑꯕ ꯑꯟꯗ꯭ꯔꯣ ꯄꯥꯛꯇ ꯑ ꯁꯥꯁꯤ ꯆꯤꯡ ꯑꯗꯒꯤ ꯑꯇꯣꯞ ꯑꯇꯣꯞꯄ ꯃꯌꯥꯝ ꯂꯥꯛꯅꯕꯗ ꯉꯔꯥꯡꯁꯦ ꯑꯗꯨꯅ ꯖꯥꯝ ꯑꯣꯏ ꯍꯥꯏ ꯣ ꯄꯇ ꯑꯗꯨꯅ ꯍꯔꯥꯡꯁꯦ ꯐꯖꯅ ꯂꯥꯛꯅꯩ ꯍꯥꯏꯣ ꯁꯤ ꯁ꯭ꯀꯨꯜ ꯆꯠꯄ ꯍꯧꯣꯠꯅꯗꯣꯔꯃꯤꯅ ꯑꯁꯦ ꯀꯣꯕꯤꯁꯦ ꯅꯠꯇꯅ ꯑꯗꯨ
ꯃꯤꯗꯤ ꯌꯥꯝ ꯌꯥꯝ ꯄꯨꯅꯩꯅꯦ ꯑꯩꯈꯣꯏ ꯇꯨ ꯃ ꯀꯣꯏ ꯑꯣꯏꯕ ꯋꯥ ꯈꯪꯒ ꯂ ꯏꯇꯔꯦꯗ
ꯊꯕꯛꯁꯦ ꯑꯁꯨꯝ ꯈꯔ ꯆꯤꯟꯕ ꯊꯕꯛ ꯃꯇꯝ ꯑꯣꯏꯔꯣꯗꯤꯗꯤ ꯌꯥꯗꯕꯅꯤ
ꯑꯗꯨꯅꯦ ꯑꯉꯥꯡꯈꯩꯅꯗꯤ ꯆꯠꯅꯤꯡꯉꯤꯕ ꯑꯗꯒꯤ ꯆꯠꯄꯁꯨ ꯌꯥꯝ ꯀꯟꯅ ꯅꯛꯄꯁꯦ ꯆꯠꯅꯤꯡꯕꯗꯤꯦ ꯃꯣꯏꯅ ꯈꯔ ꯂꯥꯞꯂꯞꯀ ꯇꯧꯕ ꯈꯔ ꯁꯨꯝ ꯀꯩꯅꯣꯒ ꯇꯧꯕ ꯕꯤꯠꯇꯣ ꯃꯣꯏꯒꯤꯁꯨ ꯑꯗꯨꯝꯕꯅꯤ ꯃꯣꯏ ꯆꯠꯅꯤꯡꯉꯤꯁꯦ ꯑꯟꯗ꯭ꯔꯨꯁꯨ ꯀꯨꯏꯔꯦ ꯅꯍꯥꯟꯋꯥꯏ ꯁꯥꯔꯤꯉꯩꯗ ꯑꯃꯨꯛ ꯆꯠꯂꯨꯕ꯭ꯔꯥ ꯆꯍꯤ ꯇꯔꯥꯕꯨ ꯍꯦꯜꯂꯛꯑꯝꯃꯅꯤ ꯆꯠꯇꯕ
ꯗ꯭ꯔꯣ ꯍꯧꯖꯤꯛꯀꯥꯟꯗꯤ ꯐꯖꯅ ꯁꯦꯝꯒꯠꯂꯦ ꯍꯥꯏꯅꯅꯨꯡꯉꯥꯏ ꯑꯩꯈꯣꯏꯁꯨ ꯀꯨꯏꯔ ꯆꯠꯇꯕ ꯑꯩꯈꯣꯏꯅ ꯆꯠꯂꯨꯕꯗꯨꯗꯗꯤ ꯀꯔꯤꯕ ꯁꯦꯝꯒꯠꯇ꯭ꯔꯤꯕꯒꯤ ꯌꯥꯁꯨ ꯀꯣꯏꯅꯕ ꯂꯥꯛꯅꯩ ꯍꯥꯏꯕꯒꯤ ꯃꯇꯝꯗꯨꯗꯗꯤ ꯐꯅ ꯀꯨꯏꯔꯦ ꯃꯇꯝꯗꯨꯗꯤ ꯁꯀꯨꯝꯒꯤ ꯑꯦꯟꯇ꯭ꯔꯤ ꯐꯤ ꯐꯤꯒ ꯑꯃ ꯂꯧꯗꯦ ꯁꯨꯝꯅ ꯍꯥꯡꯅ ꯂꯩꯕꯅꯦ ꯑꯗꯣꯗ ꯏꯃꯥꯟꯅꯕ ꯑꯃꯅ ꯑꯩꯈꯣꯏ ꯏꯁꯥꯒꯤ ꯀꯣꯏꯐꯝ ꯅꯨꯡꯉꯥꯏꯐꯝ ꯂꯩ ꯍꯥꯏꯅ ꯃꯣꯏꯗ ꯆꯠꯄꯗ ꯁꯤꯗ ꯆꯪꯉꯨꯁꯤꯅ ꯆꯪꯉꯒ ꯃꯗꯨꯗ ꯐ ꯁꯤꯡꯒꯥꯇꯤ ꯆꯥꯕꯨꯗꯤ ꯆꯥꯔꯦ ꯑꯗꯨ ꯃꯇꯝꯗꯨꯗꯗꯤ ꯃꯣꯏꯒꯤ ꯀꯃꯤꯇꯤ ꯅꯨꯡꯒꯤꯗꯤ ꯑꯃꯈꯛ ꯂꯩꯇꯦ ꯑꯣꯀꯦ ꯑꯗꯨꯒ ꯐ꯭ꯔꯤꯗꯅꯤ ꯖꯒꯥꯗꯨ ꯏꯍꯥꯡ ꯍꯥꯡꯅꯄꯥꯛ ꯑꯩꯈꯣꯏꯒꯤ ꯀꯣꯏꯐꯝꯒꯤꯗꯤ ꯅꯥꯇꯩ ꯆꯥꯏ ꯍꯥꯏꯅ ꯈꯟꯅꯕ ꯍꯧꯕꯗ ꯉꯥꯏꯕ ꯇꯥꯏꯃꯤꯡ ꯑꯣꯏꯕ ꯌꯥ ꯐꯔꯣꯁ ꯁꯦꯝꯃꯦ ꯍꯅ ꯊꯒ ꯂꯄꯗꯁꯨ ꯆꯅꯕꯗꯁꯨ
ꯎꯝ
ꯍꯥꯏ
ꯑꯉꯥꯡꯈꯩ ꯕꯣꯟꯒ ꯌꯦꯡꯗ꯭ꯔꯕ
ꯕꯣꯜ ꯈꯔ ꯈꯔ ꯌꯦꯡꯕꯅꯦ ꯑꯗꯣ ꯁꯀꯨꯜ ꯆꯠꯅꯔꯒꯗꯤ ꯃꯣꯏ ꯅꯣꯡꯉꯥꯜꯂꯒ ꯏꯍꯧ ꯊꯦꯡꯗꯕꯅꯤꯅ ꯅꯨꯡꯗꯥꯡ ꯑꯊꯦꯡꯕꯗ ꯑꯌꯥꯝꯕ ꯇꯥꯕꯅꯤꯅ ꯍꯧꯖꯤꯛꯇꯪ ꯑꯩꯈꯣꯏꯅ ꯌꯦꯡꯍꯟꯗ꯭ꯔꯦ ꯃꯥ ꯁꯨꯇꯤ ꯃꯅꯨꯡꯗꯗꯤ ꯑꯗꯨꯝ ꯌꯦꯡꯉꯦ ꯑꯗꯨꯒ ꯀꯩꯅꯣꯗꯒꯤ ꯁ꯭ꯀꯨꯜ ꯆꯠꯄ ꯍꯧꯅꯔꯀꯥꯟꯗꯗꯤ ꯌꯦꯡꯍꯟꯗ꯭ꯔꯦ ꯋꯥꯅꯤ
ꯃꯥꯅ ꯊꯦꯡꯅ ꯍꯟꯗꯛꯇꯤ ꯌꯥꯝ ꯊꯦꯡ ꯊꯦꯡ ꯊꯝꯃꯦꯅꯦ ꯅꯣꯡꯉꯥꯜꯂꯝꯗꯥꯏꯗꯒꯨꯝꯕ ꯑꯗꯨꯝ ꯑꯌꯥꯝꯕ ꯇꯥꯏꯅꯦ
ꯎꯝ ꯕꯥꯔꯣ ꯃꯇꯨꯡꯒꯨꯝꯕ ꯌꯥꯝ ꯍ ꯇꯧꯔ ꯃꯣꯏꯗ ꯈꯨ ꯆꯥꯟꯅꯗ꯭ꯔꯦ ꯍꯥꯏꯇꯥꯔꯦ
ꯎꯝ ꯑꯣ ꯑꯣ ꯐꯔꯦ ꯐꯔꯦ ꯀꯣꯟꯅ ꯃꯊꯪ ꯑꯃꯨꯛ ꯄꯥꯎ ꯐꯥꯎꯔꯛꯀꯦ
ꯑꯣ ꯐꯔꯦ ꯐꯔꯦ
ꯑꯣ ꯊꯝꯃꯃꯦ ꯊꯝꯃꯒ ꯁꯤ